ꯍꯜꯂꯣ
ꯑꯣ ꯇꯥꯔꯦ ꯇꯥꯔꯦ
ꯑꯣ ꯉꯁꯥꯏ ꯑꯩꯈꯣꯏ ꯏꯃꯥꯅ ꯅꯪꯅ ꯑꯩ ꯍꯪꯉꯝꯃꯦꯅ ꯍꯥꯏꯕ ꯑꯗ ꯅꯪ ꯁꯨꯝ ꯑꯩꯉꯣꯟꯗ ꯄꯥꯎ ꯐꯥꯎꯔꯝꯃꯤꯔꯥ ꯅꯠꯇ꯭ꯔꯒ ꯀꯩ ꯍꯥꯏꯒꯦꯅ ꯅꯠꯇ꯭ꯔꯒ ꯀꯩ ꯍꯪꯒꯦꯅ ꯑꯩꯉꯣꯟꯗ ꯍꯪꯉꯝꯃꯤꯅꯣ
ꯑꯣ ꯑꯩꯗꯣ ꯑꯩꯈꯣꯏ ꯏꯗꯣꯝꯆꯥꯒꯤ ꯑꯉꯥꯡ ꯅꯨꯄꯤ ꯃꯆꯥ ꯑꯅꯤꯗꯣ ꯑꯗꯨꯒ ꯑꯩꯈꯣꯏꯆꯦꯒꯤ ꯃꯆꯥ ꯑꯅꯤꯗꯨꯒ ꯅꯪꯉꯣꯟꯗ ꯇꯨꯏꯁꯟ ꯊꯥꯕꯒꯤꯅ ꯑꯩꯖꯦ ꯈꯜꯂꯝꯕ ꯅꯪ ꯍꯧꯖꯤꯛ ꯑꯉꯥꯡ ꯀꯌꯥꯝ ꯇꯨꯏꯁꯟ ꯇꯧꯔꯤꯒꯦꯕ ꯑꯩ ꯍꯧꯖꯤꯛꯀꯤ ꯑꯩꯈꯣꯏ ꯏꯗꯣꯝꯆꯥꯒꯤ ꯃꯆꯥꯗꯨꯒ ꯑꯩꯈꯣꯏ ꯆꯦꯒꯤ ꯃꯆꯥꯗꯨꯒ ꯊꯥꯔꯛꯄ ꯌꯥꯒꯗ꯭ꯔꯥꯅ ꯍꯪꯒꯦꯅ ꯇꯧꯔꯛꯑꯝꯕꯅꯦ
ꯌꯥꯅꯤꯌꯦ ꯑꯗꯨꯒꯤꯗꯤ ꯑꯩꯖꯦ ꯁꯨꯃꯥꯏꯅ ꯇꯧꯋꯦꯕ ꯑꯌꯨꯛꯀ ꯅꯨꯡꯗꯤꯟꯒ ꯈꯥꯏꯗꯣꯛꯑꯒ ꯇꯧꯋꯦꯕ ꯑꯌꯨꯛꯇꯁꯨ ꯑꯉꯥꯡ ꯀꯩꯅꯣ ꯇꯧꯋꯦ ꯀ꯭ꯂꯥꯁ ꯍꯥꯏꯗꯤ ꯃꯣꯏꯖꯦ ꯀꯩꯅꯣ ꯋꯥꯟꯗꯒꯤꯅ ꯍꯥꯏꯗꯤ ꯐꯥꯏꯚ ꯕꯨꯛꯀꯤ ꯃꯅꯨꯡꯗꯣ ꯑꯗꯨ ꯑꯉꯥꯡꯁꯤꯡꯗꯣ ꯑꯌꯨꯛꯇ ꯇꯧꯋꯦ ꯑꯗꯨꯗꯨꯒ ꯁꯤꯛꯁꯇꯩꯅ ꯇꯦꯟꯕꯨꯛꯅ ꯑꯗꯨꯝ ꯅꯨꯡꯗꯤꯟꯗ ꯇꯧꯕꯅꯦꯕ ꯅꯨꯡꯗꯤꯟ ꯍꯥꯏꯖꯦ ꯑꯗꯨꯝ ꯅꯨꯃꯤꯗꯥꯡ ꯀꯩꯅꯣ ꯃꯣꯏꯅ ꯁ꯭ꯀꯨꯜ ꯍꯟꯅꯔꯛꯄ ꯇꯥꯏꯃꯤꯡꯗꯣ ꯑꯗꯨꯗ ꯑꯈꯣ ꯑꯍꯨꯝꯗꯒꯤꯅ ꯃꯔꯤꯕꯥꯎ ꯇꯧꯕꯅꯦꯕ ꯑꯗ ꯅꯪꯅ ꯀꯔꯝꯕ ꯇꯥꯏꯃꯤꯡꯗ ꯄꯥꯝꯃꯤꯅꯣ ꯅꯪꯒꯤ ꯑꯉꯥꯡꯗꯨꯅ ꯀ꯭ꯂꯥꯁ ꯀꯌꯥ ꯀꯥꯔꯕ ꯑꯉꯥꯡꯅꯣ
ꯑꯉꯥꯡꯖꯦ ꯑꯩꯈꯣꯏ ꯏꯗꯣꯝꯆꯥꯒꯤ ꯃꯆꯥ ꯑꯅꯤꯗꯨꯗꯤꯅꯦ ꯑꯃꯅ ꯀ꯭ꯂꯥꯁ ꯋꯥꯟꯅꯦ ꯑꯗꯨꯒ ꯑꯃꯅ ꯀ꯭ꯂꯥꯁ ꯐꯥꯏꯚ ꯀꯥꯔꯤꯅꯦꯕ ꯑꯗꯨꯗꯨꯒ ꯍꯧꯖꯤꯛꯀꯤ ꯑꯩꯈꯣꯏꯆꯦꯒꯤ ꯃꯆꯥꯁꯤꯅ ꯑꯃꯅ ꯑꯦꯠ ꯀꯥꯔꯤꯌꯦ ꯑꯃꯅ ꯍꯟꯗꯛ ꯇꯦꯟ ꯊꯥꯗꯣꯏꯅꯦꯕ ꯋꯥ
ꯑꯗꯨ ꯑꯣꯏꯗꯤ ꯑꯃ ꯍꯥꯏꯗꯤ ꯅꯣꯏ ꯀꯩꯅꯣꯒꯤ ꯑꯉꯥꯡꯗꯨꯅ ꯋꯥꯟꯒ ꯐꯥꯏꯚꯀꯗꯨꯅ ꯑꯌꯨꯛꯇ ꯊꯥꯕꯤꯔꯛꯑꯣ ꯑꯗꯨꯗꯨꯒ ꯀꯩꯅꯣꯗꯨꯅ ꯅꯣꯏ ꯏꯆꯦꯒꯤ ꯀꯩꯅꯣꯗꯨꯅ ꯑꯗꯨꯝ ꯅꯨꯡꯗꯤꯟꯗ ꯊꯥꯔꯛꯑꯣ ꯌꯥꯅꯤ ꯑꯗꯨꯒꯤꯗꯤ ꯃꯣꯏꯗꯣ ꯍꯥꯏꯗꯤ ꯁꯞꯖꯦꯛ ꯄꯨꯅ ꯄꯨꯂꯞ ꯀꯤ ꯇꯧꯅꯤꯡꯉꯤꯔ ꯅꯠꯇ꯭ꯔꯒ ꯀꯅꯝꯕ ꯁꯕꯖꯦꯛꯀꯤ ꯍꯥꯏꯗꯤ ꯇꯣꯉꯥꯟꯅ ꯇꯧꯅꯤꯡꯕ ꯇꯣꯉꯥꯟꯅ ꯁꯕꯖꯦꯛ ꯑꯃꯈꯛꯀꯤ ꯑꯣꯏꯅ ꯇꯧꯅꯤꯡꯉꯤꯔꯥ ꯃꯥꯅ ꯁꯕꯖꯦꯛ ꯑꯃꯈꯛꯀꯤ ꯇꯣꯉꯥꯟꯅ ꯇꯧꯅꯤꯡꯏꯤ ꯍꯥꯏ ꯇꯥꯔꯗꯤ ꯑꯩꯗꯣ ꯃꯇꯝ ꯑꯃꯨꯛ ꯈꯥꯏꯗꯣꯛꯑꯒ ꯃꯥ ꯈꯛꯀꯤ ꯃꯕꯥꯅꯤ ꯈꯛꯀꯤ ꯇꯧꯔꯖꯨ ꯌꯥꯏꯌꯦ ꯑꯗꯨ ꯃꯥ ꯍꯥꯏꯗꯤ ꯅꯣꯏꯅ ꯄꯨꯜꯂꯞ ꯁꯞꯖꯦꯛꯀꯤ ꯇꯧꯒꯦꯅ ꯍꯥꯏ ꯇꯥꯔꯗꯤ ꯑꯗꯨꯝ ꯃꯌꯥꯝ ꯇꯧꯕꯗ ꯄꯨꯜꯂꯞ ꯍꯥꯞꯄꯖꯨ ꯌꯥꯏꯌꯦ
ꯑꯗꯣ ꯍꯣꯏ ꯌꯥꯏꯌꯦ ꯑꯩꯅ ꯑꯩꯅ ꯑꯃꯨꯛ ꯄꯥꯝꯃꯤꯁꯤꯅꯅꯦ ꯑꯣꯜ ꯁꯕꯖꯦꯛꯀꯤ ꯄꯥꯝꯕꯅꯦꯕ ꯃꯈꯣꯏ ꯃꯔꯤꯃꯛꯖꯦ ꯍꯥꯏꯗꯤ ꯑꯣꯜ ꯁꯕꯖꯦꯛ ꯑꯣꯏꯅ ꯇꯧꯍꯟꯅꯤꯡꯕ ꯍꯥꯏꯇꯥꯔꯦ ꯑꯗꯣ ꯑꯣꯜ ꯁꯕꯖꯦꯛ ꯇꯧꯕꯖꯦ ꯅꯪ ꯍꯧꯖꯤꯛ ꯑꯉꯥꯡꯁꯤꯡ ꯍꯧꯖꯤꯛꯀꯤ ꯑꯉꯥꯡ ꯑꯈꯣꯏ ꯏꯗꯣꯝꯆꯥꯒꯤ ꯃꯆꯥ ꯑꯅꯤꯗꯨꯕꯨꯗꯤ ꯑꯉꯥꯡ ꯃꯣꯏꯗꯤ ꯀ꯭ꯂꯥꯁꯇꯣ ꯀꯩꯁꯨ ꯌꯥꯝ ꯌꯥꯝꯗ꯭ꯔꯤꯕꯅꯤꯅ ꯃꯣꯏ ꯑꯅꯤꯒꯤꯕꯨꯗꯤ ꯀꯩꯁꯨꯝ ꯀꯥꯏꯗꯦꯕ ꯑꯗꯣ ꯑꯈꯣꯏꯆꯦꯒꯤ ꯃꯆꯥ ꯑꯅꯤꯗꯨꯗꯤ ꯑꯃꯗꯣ ꯑꯥ ꯅꯨꯄꯤ ꯆꯥꯗꯨꯕꯨꯗꯤ ꯀꯩꯁꯨꯝ ꯀꯥꯏꯗꯦꯗꯣ ꯃꯌꯥꯝꯕꯗꯣ ꯍꯟꯗꯛ ꯑꯩꯅ ꯇꯦꯟ ꯊꯥꯅꯦꯅ ꯍꯥꯏꯕꯗꯣ ꯑꯗꯨꯗꯨꯗꯤ ꯑꯩꯅ ꯑꯃꯨꯛ ꯍꯥꯏꯗꯤ ꯇꯣꯈꯥꯏꯅ ꯃꯥ ꯈꯛ ꯇꯧꯍꯟꯅꯤꯡꯕ ꯍꯥꯏ ꯇꯥꯔꯦ ꯑꯣꯜ ꯁꯕꯖꯦꯛꯅꯦꯕ ꯃꯥꯁꯨ ꯇꯧꯍꯟꯅꯤꯡꯉꯤꯁꯦ ꯑꯩꯅ ꯑꯗꯣ ꯀꯩꯒꯤꯅꯣ ꯍꯥꯏ ꯍꯥꯏꯔꯒ ꯅꯪ ꯍꯧꯖꯤꯛ ꯑꯇꯣꯞꯄ ꯁꯥꯇ꯭ꯔꯁꯤꯡꯗꯨ ꯅꯪ ꯇꯥꯛꯄ ꯈꯣꯠꯄꯗꯤ ꯑꯗꯨꯝ ꯇꯣꯄꯤꯛꯇꯤ ꯑꯗꯨꯝ ꯍꯧꯗꯤ ꯍꯧꯔꯝꯃꯅꯤꯗꯅ ꯑꯗꯨꯅ ꯑꯩꯅ ꯃꯥꯁꯦ ꯇꯣꯡꯈꯥꯏꯅ ꯇꯧꯅꯤꯡꯕ ꯍꯥꯏ ꯇꯔꯦ ꯁꯟꯗꯌꯥ ꯋꯥꯏꯔꯝꯒꯨꯝꯕꯗ ꯇꯧꯅꯤꯡꯕ ꯍꯥꯏ ꯇꯔꯦ
ꯌꯥꯏꯌꯦ ꯑꯗꯨꯒꯤꯗꯤ ꯑꯩꯒꯤ ꯑꯉꯥꯡ ꯑꯇꯣꯞꯄ ꯍꯥꯏꯗꯤ ꯅꯨꯡꯊꯤꯟꯒꯤꯗ ꯇꯧꯕ ꯄꯣꯠꯇꯨꯕꯨꯗꯤ ꯑꯍꯨꯝꯗꯩꯅ ꯃꯔꯤꯐꯧ ꯇꯧꯕꯅꯦꯕ ꯑꯗꯣ ꯅꯪꯒꯤ ꯃꯥꯅ ꯇꯣꯉꯥꯟꯅ ꯇꯧꯒꯦꯅ ꯍꯥꯏ ꯇꯔꯗꯤ ꯑꯗꯨꯝ ꯍꯥꯏꯗꯤ ꯀꯩꯅꯣ ꯇꯧꯔꯁꯨ ꯌꯥꯏ ꯃꯉꯥꯗꯒꯤꯅ ꯇꯔꯨꯛ ꯐꯥꯎꯕ ꯑꯗꯨꯝ ꯇꯧꯔꯁꯨ ꯌꯥꯅꯤꯌꯦ ꯍꯥꯏꯕꯒꯤꯗꯤ ꯍꯥꯏꯗꯤ ꯃꯐꯝꯖꯦ ꯑꯈꯣꯏꯒ ꯅꯣꯏꯒꯖꯦ ꯀꯩꯁꯨ ꯌꯥꯝꯕꯨꯗꯤ ꯂꯥꯞꯅꯕ ꯅꯠꯇ꯭ꯔꯕꯅꯤꯅ ꯀꯩꯁꯨꯝ ꯀꯥꯏꯗꯦꯗꯅ ꯃꯥꯅ ꯂꯥꯛꯆꯔꯖꯨ ꯑꯗꯩꯗꯤ ꯑꯗꯨꯝ ꯍꯟꯒꯤ ꯍꯟꯒꯤꯕꯩꯖꯨ ꯃꯥ ꯑꯗꯨꯝ ꯆꯠꯆꯒꯤꯕ ꯌꯥꯏꯗꯅ ꯌꯥꯝ ꯂꯥꯞꯅꯕ ꯑꯣꯏꯇꯥꯔꯗꯤ ꯐꯔꯛ ꯇꯥꯒꯗꯕꯗꯣ ꯑꯗꯣ ꯍꯥꯏꯗꯤ ꯅꯛꯅꯕꯅꯤꯅ ꯑꯗꯨꯝ ꯀꯩꯁꯨꯝ ꯀꯥꯏꯗꯦ ꯑꯗꯨꯗꯨꯅ ꯃꯥꯗꯣ ꯑꯗꯨꯝ ꯀꯩꯅꯣ ꯇꯧꯍꯜꯂꯣ ꯑꯗꯨꯝ ꯍꯥꯏꯗꯤ ꯍꯌꯦꯡꯗꯒꯤ ꯍꯧꯁꯤ ꯍꯥꯏꯕ꯭ꯔꯥ ꯅꯠꯇ꯭ꯔꯒꯅ ꯀꯔꯤ ꯊꯥ ꯍꯧꯒꯠꯂꯛꯄꯗꯒꯤ ꯍꯧꯖꯦꯅ ꯍꯥꯏꯕ꯭ꯔꯥ
ꯑꯩꯗꯤ ꯉꯜꯂꯤꯈꯩ ꯑꯗꯨꯝ ꯌꯥꯏꯌꯦ ꯍꯌꯦꯡꯗꯒꯤ ꯑꯗꯨꯝ ꯊꯥꯔꯛꯑꯖꯨ ꯊꯥꯔꯛꯀꯦ ꯅꯪꯅꯅꯦ ꯃꯇꯝ ꯆꯞ ꯆꯥꯕꯤ ꯍꯧꯖꯤꯛꯀꯤ ꯑꯉꯥꯡ ꯅꯨꯄꯥ ꯃꯆꯥꯁꯤꯒꯤꯗꯤ ꯑꯗꯨꯝ ꯄꯨꯡ ꯀꯩꯅꯣꯒꯤꯗꯨꯗ ꯑꯗꯨꯝ ꯇꯧꯔꯁꯦꯕ ꯅꯨꯡꯊꯤꯜ ꯅꯨꯡꯗꯥꯡꯋꯥꯏꯔꯝꯒꯤꯗꯣ ꯃꯥꯗꯤ ꯍꯌꯦꯡꯗꯒꯤ ꯑꯗꯨꯝ ꯊꯥꯔꯛꯑꯒꯦꯕ ꯑꯗꯨꯗꯨꯒ ꯑꯍꯨꯝꯗꯨꯃꯗꯤ ꯎꯝ ꯀꯩꯅꯣ ꯍꯞꯇꯥ ꯑꯃ ꯂꯩꯔꯒ ꯑꯣꯏꯅ ꯊꯥꯔꯛꯑꯒꯦ ꯀꯩꯒꯤꯅꯣꯅ ꯍꯥꯏꯔꯒ ꯃꯣꯏꯖꯦ ꯍꯧꯖꯤꯛ ꯀꯟꯅ ꯑꯦꯛꯖꯥꯝ ꯀꯟꯅ ꯇꯧꯔꯤꯑꯕ ꯍꯧꯖꯤꯛꯁꯦ ꯑꯗꯨꯅ ꯑꯦꯛꯖꯥꯝ ꯂꯣꯏꯔꯒ ꯐꯖꯅ ꯊꯥꯔꯛꯑꯒꯦ ꯇꯧꯕ ꯃꯣꯏ ꯑꯍꯨꯝ ꯑꯃꯅ ꯇꯣꯡꯈꯥꯏꯅ ꯑꯗꯨꯒ ꯃꯌꯥꯝ ꯗꯨꯒꯤꯗꯤ ꯍꯧꯖꯤꯛ ꯍꯌꯦꯡꯗꯒꯤ ꯑꯗꯨꯝ ꯅꯪꯅ ꯇꯥꯛꯄꯗꯣ ꯍꯧꯕꯤꯔꯣꯑꯣꯕ ꯃꯥꯒꯤꯗꯤ
ꯌꯥꯏꯌꯦ ꯌꯥꯏꯌꯦ ꯑꯗꯨꯒꯤꯗꯤ ꯀꯩꯁꯨꯝ ꯀꯥꯏꯗꯦꯌꯦ ꯃꯣꯏꯅ ꯑꯦꯛꯖꯥꯝ ꯂꯣꯏꯔꯒ ꯍꯞꯇꯥ ꯃꯇꯨꯡꯗ ꯀꯩꯅꯣ ꯇꯧꯗ꯭ꯔꯖꯨ ꯑꯗꯨꯝ ꯍꯥꯏꯗꯤ ꯊꯥ ꯍꯧꯒꯠꯂꯛꯄ ꯃꯇꯝꯗꯣ ꯑꯗꯨꯒꯤꯗꯨꯗ ꯑꯗꯨꯝ ꯅꯪꯅ ꯑꯗꯨꯝ ꯊꯥꯔꯛꯑꯖꯨ ꯌꯥꯏꯌꯦ ꯑꯗꯨꯒ ꯑꯉꯥꯡ ꯑꯃ ꯀ꯭ꯂꯥꯁ ꯇꯦꯟ ꯀꯥꯔꯤꯕ ꯑꯉꯥꯡꯗꯨꯒꯤꯗꯤ ꯑꯗꯨꯝ ꯍꯌꯦꯡꯗꯒꯤ ꯍꯧꯔ ꯃꯣꯏꯖꯨ ꯍꯥꯏꯗꯤ ꯑꯦꯛꯖꯥꯝꯖꯨ ꯀꯨꯏꯗ꯭ꯔꯦ ꯑꯗꯨꯗꯨꯅ ꯂꯥꯏꯔꯤꯛꯇꯤ ꯍꯧꯖꯤꯛꯇꯤ ꯀꯟꯅ ꯍꯣꯠꯅꯕꯒꯤ ꯃꯊꯧꯖꯨ ꯇꯥꯔꯦ ꯃꯥꯅ ꯃꯌꯨꯝꯗꯣ ꯍꯣꯠꯅꯖꯕꯗꯨꯅ ꯃꯈꯜ ꯑꯃꯅꯤ ꯁꯤꯗ ꯑꯩꯅ ꯍꯥꯏꯗꯤ ꯑꯩꯒꯤ ꯁꯤꯗꯖꯨ ꯌꯥꯎꯔꯤꯕ ꯑꯉꯥꯡ ꯀꯩꯅꯣ ꯇꯦꯟ ꯊꯥꯒꯗꯕ ꯑꯉꯥꯡꯒꯩ ꯃꯌꯥꯝ ꯌꯥꯎꯔꯤꯕ ꯑꯗꯨꯗꯨꯅ ꯃꯣꯏ ꯑꯩ ꯍꯥꯏꯗꯤ ꯃꯣꯏꯒꯤ ꯁꯖꯦꯁꯟ ꯄꯤꯕꯗꯕꯨ ꯑꯣꯏꯔꯣ ꯑꯃꯕꯨ ꯑꯣꯏꯔꯣ ꯑꯃꯕꯨ ꯑꯣꯏꯔꯣ ꯃꯉꯣꯟꯗ ꯑꯗꯨꯒꯤꯗꯨꯅ ꯍꯧꯖꯤꯛꯇꯒꯤ ꯍꯧꯅ ꯀꯩꯅꯣ ꯇꯧꯍꯧꯕꯗꯨꯅ ꯇꯝꯍꯧꯕꯗꯨꯅ ꯃꯉꯣꯟꯗꯖꯨ ꯐꯗꯣꯏꯅꯦ ꯑꯩꯖꯦ ꯁ꯭ꯀꯨꯜꯗꯖꯨ ꯍꯥꯏꯗꯤ ꯑꯉꯥꯡ ꯂꯩꯕꯖꯤꯡꯗꯣ ꯍꯥꯏꯗꯤ ꯃꯣꯏꯒꯤ ꯑꯗꯨꯝ ꯍꯥꯏꯗꯤ ꯐꯪꯉꯦ ꯄꯣꯠ ꯆꯩꯩ ꯍꯥꯏꯗꯤ ꯃꯣꯏꯒꯤ ꯀꯩꯅꯣ ꯇꯧꯅꯕꯒꯤꯕꯨ ꯑꯣꯏꯔꯣ ꯈꯣꯠꯄꯕꯨ ꯑꯣꯏꯔꯣ ꯑꯗꯨꯝ ꯐꯪꯕꯅꯤꯅ ꯃꯥꯅ ꯀꯣꯏꯁꯟꯒꯤꯡꯗꯣ ꯑꯩꯅ ꯁꯦꯝꯃ ꯈꯣꯠꯂꯒ ꯃꯉꯣꯟꯗ ꯍꯧꯖꯤꯛꯇꯇꯩ ꯍꯧꯅ ꯅꯩꯅꯍꯧꯔ ꯈꯣꯠꯂꯒ ꯀꯩꯅꯣ ꯇꯧꯕꯗꯨꯅ ꯍꯧꯖꯤꯛ ꯃꯉꯣꯟꯗ ꯐꯗꯣꯏꯅꯤ ꯑꯗꯨꯗꯨꯅ ꯑꯗꯨꯝ ꯌꯥꯔꯤꯉꯩ ꯉꯟꯅ ꯃꯥꯗꯣ ꯑꯗꯨꯝ ꯊꯥꯔꯛꯑꯣ ꯍꯌꯦꯡ ꯁꯦ ꯑꯗꯨꯝ ꯄꯨꯡ ꯃꯉꯥꯗꯒꯤ ꯊꯥꯕꯤꯔꯛꯑꯣ ꯑꯗꯨꯗꯨꯒ ꯑꯗꯨꯝ ꯇꯨꯏꯁꯟꯖꯦ ꯍꯧꯅꯕ ꯍꯣꯠꯅꯔꯖꯦ
ꯍꯣꯏ ꯌꯥꯏꯌꯦ ꯑꯗꯨꯃꯥꯏꯅ ꯑꯣꯏꯅ ꯇꯧꯖꯦ ꯑꯗꯩꯗ ꯑꯩꯅ ꯑꯃꯨꯛ ꯄꯥꯝꯃꯤꯁꯤꯅ ꯍꯥꯏꯗꯤ ꯀꯩ ꯍꯥꯏꯅꯤ ꯃꯥꯖꯦ ꯁꯨꯃꯥꯏꯅ ꯍꯌꯦꯡꯗꯒꯤ ꯀꯣꯆꯤꯡꯖꯦ ꯅꯪꯉꯣꯟꯗ ꯁꯨꯃꯥꯏꯅ ꯇꯨꯏꯁꯟꯖꯦ ꯊꯥꯔꯛꯑꯒ ꯑꯣꯜ ꯁꯕꯖꯦꯛꯁꯦ ꯅꯪꯅ ꯑꯗꯨꯝ ꯇꯥꯛꯄꯖꯦ ꯑꯗꯨꯝ ꯐꯖꯅ ꯃꯃꯨꯠ ꯁꯦꯡꯅꯕꯨꯗꯤ ꯇꯥꯛ ꯄꯨꯕꯨꯗꯤ ꯇꯥꯛꯇꯣꯏꯅꯦ ꯑꯗꯨꯑꯣꯏꯁꯨ ꯑꯗꯨꯃꯥꯏꯅ ꯉꯟꯅ ꯂꯣꯏꯁꯤꯜꯂꯒꯗꯤ ꯑꯃꯨꯛ ꯔꯤꯚꯤꯖꯟꯁꯦ ꯑꯅꯤꯔꯛ ꯑꯗꯨꯃꯥꯏꯅ ꯆꯠꯄ ꯌꯥꯅꯕ ꯃꯑꯣꯡꯗ ꯑꯩꯅ ꯄꯥꯝꯕꯒꯤꯅꯦꯕ ꯑꯩꯅ ꯉꯟꯅ ꯊꯥꯔꯛꯀꯦꯅ ꯍꯥꯏꯔꯤꯁꯦ ꯑꯗꯣ ꯔꯤꯚꯤꯖꯟ ꯆꯠꯄꯁꯦ ꯑꯅꯤꯔꯛꯅ ꯅꯠꯇ꯭ꯔꯁꯨ ꯑꯃꯨꯨꯔꯛꯇꯪꯕꯨ ꯅꯪꯉꯁꯨ ꯌꯥꯗꯤ ꯌꯥꯅꯤꯕ ꯑꯗꯨ ꯍꯥꯏꯗꯤ ꯅꯪꯅ ꯑꯗꯨꯝ ꯆꯥꯡ ꯑꯃꯗ ꯇꯥꯛꯑꯒꯁꯨ ꯍꯥꯏꯗꯤ ꯀꯩꯁꯨ ꯌꯥꯝ ꯂꯨꯗꯕ ꯇꯣꯄꯤꯛ ꯀꯩꯀꯥ ꯌꯥꯎꯔꯛꯑꯒꯗꯤ ꯅꯪꯅ ꯑꯗꯨꯝ ꯃꯉꯣꯟꯗ ꯃꯁꯥꯅ ꯍꯣꯠꯅꯅꯕ ꯅꯪꯅ ꯁꯖꯦꯁꯟ ꯈꯔ ꯄꯤꯔꯒ ꯑꯗꯨꯃ ꯑꯗꯨꯃꯥꯏꯅ ꯑꯣꯏꯅ ꯑꯣꯏꯌꯣꯕ ꯍꯥꯏꯗꯤ ꯑꯔꯨꯕꯗꯨꯅ ꯅꯪꯅ ꯑꯗꯨꯝ ꯃꯃꯨꯠ ꯁꯦꯡꯅ ꯇꯥꯛꯑꯒꯁꯨ ꯑꯗꯨꯒ ꯔꯤꯚꯖꯟꯗꯣ ꯑꯗꯨꯃꯥꯏꯅ ꯆꯠꯅꯕ ꯍꯥꯏꯅ ꯑꯩꯅ ꯈꯟꯕ
ꯌꯥꯏꯌꯦ ꯌꯥꯏꯌꯦ ꯑꯗꯨꯒꯤꯗꯤ ꯅꯪ ꯀ ꯁꯨꯝ ꯋꯥꯔꯨꯔꯅꯨ ꯑꯩꯅ ꯑꯗꯨꯝ ꯍꯥꯏꯗꯤ ꯗꯤ ꯇꯧꯒꯦ ꯃꯥꯒꯤ ꯐꯅꯕ ꯈꯣꯠꯅꯕꯗꯨꯗꯤ ꯑꯩꯅ ꯀꯩꯗꯧꯕꯒꯤ ꯇꯧꯔꯣꯏꯗꯣꯏꯅꯣ ꯅꯪꯒꯤ ꯀꯩꯅꯣ ꯅꯪꯅ ꯍꯥꯏꯔꯛꯄ ꯄꯣꯠꯄꯣ ꯑꯩꯅ ꯀꯩꯗꯧꯕꯒꯤ ꯇꯧꯔꯣꯏ ꯑꯗꯨꯝ ꯑꯗꯨꯒꯤꯗꯤ ꯑꯗꯨꯝ ꯑꯩꯅ ꯈꯪꯅ ꯑꯗꯨꯝ ꯐꯖꯅꯕ ꯇꯧꯒꯦ ꯑꯗꯣ ꯁꯤꯗꯒꯤꯖꯨ ꯍꯥꯏꯗꯤ ꯑꯩꯅꯖꯨ ꯑꯗꯨꯝ ꯑꯉꯝꯕꯤ ꯊꯥꯛꯇ ꯍꯣꯠꯅꯒꯦ ꯑꯉꯥꯡꯗꯣ ꯃꯥꯅ ꯒ꯭ꯌꯥꯟ ꯇꯥꯗꯕꯕꯨ ꯑꯣꯏꯔꯣ ꯃꯥꯅ ꯈꯪꯗꯕꯕꯨ ꯑꯣꯏꯔꯣ ꯑꯩꯅ ꯑꯉꯝꯕꯤ ꯊꯥꯛꯇ ꯑꯗꯨꯝ ꯍꯣꯠꯅꯒꯦ ꯑꯗꯩꯖꯨ ꯅꯣꯏꯅꯖꯨ ꯍꯥꯏꯗꯤ ꯌꯨꯝꯗ ꯃꯥꯅ ꯍꯜꯂꯛꯑꯕ ꯃꯇꯝꯗ ꯀꯔꯤ ꯀꯔꯤ ꯀꯃꯥꯏꯅ ꯇꯧꯔꯦ ꯈꯣꯠꯂꯦ ꯍꯥꯏꯗꯤ ꯑꯉꯥꯡ ꯁꯤꯡꯖꯦ ꯍꯥꯏꯗꯤ ꯃꯣꯏꯖꯨ ꯀꯩꯁꯨ ꯌꯥꯝꯅ ꯂꯥꯏꯔꯤꯛ ꯄꯥꯅꯤꯡꯕ ꯅꯠꯇꯦꯗꯅ ꯑꯗꯨꯗꯨꯅ ꯑꯩꯈꯣꯏꯅ ꯐꯅꯥꯝ ꯍꯣꯠꯅꯔꯖꯨ ꯐꯅꯥꯝ ꯇꯥꯛꯑꯖꯨ ꯃꯣꯏꯅ ꯌꯨꯝꯗ ꯂꯩꯔꯒ ꯃꯇꯝ ꯃꯥꯡꯍꯜꯂꯒ ꯍꯥꯏꯗꯤ ꯌꯨꯝ ꯍꯦꯛ ꯌꯧꯕꯒ ꯍꯧꯖꯤꯛꯀꯥꯟꯗꯤ ꯃꯣꯏ ꯑꯉꯥꯡ ꯅꯨꯄꯥ ꯃꯆꯥꯉꯩꯗꯤ ꯐꯣꯟꯖꯨ ꯍꯥꯏꯗꯤ ꯒꯦꯝ ꯁꯥꯟꯅꯗꯅ ꯈꯣꯠꯇꯅ ꯑꯗꯨꯃꯥꯏꯅ ꯃꯇꯝꯁꯦ ꯃꯥꯡꯍꯟꯕꯅꯤꯅ ꯅꯣꯏꯅꯁꯨ ꯌꯥꯔꯤꯉꯩ ꯍꯥꯏꯗꯤ ꯑꯉꯥꯡꯗꯣ ꯅꯣꯏꯅ ꯆꯩꯕ ꯈꯣꯠꯄꯖꯨ ꯇꯧꯕꯤꯒꯅꯣꯕ ꯍꯥꯏꯗꯤ ꯃꯣꯏꯖꯦ ꯏꯪꯈꯠꯂꯛꯏꯕ ꯃꯇꯝꯅꯤꯅ ꯃꯣꯏꯗ ꯆꯩꯔꯨꯕ ꯃꯇꯝꯗ ꯃꯣꯏꯅ ꯍꯦꯟꯖꯜꯂꯛꯇꯣꯏꯅꯦꯕ ꯑꯗꯨꯗꯨꯅ ꯆꯩꯗꯕꯤꯗ ꯐꯖꯅ ꯏꯟꯊꯤꯅ ꯉꯥꯡꯗꯅ ꯁꯦꯝꯗꯅ ꯍꯥꯏꯗꯤ ꯍꯥꯏꯗꯤ ꯅꯨꯡꯁꯤꯅ ꯉꯥꯡꯗꯅ ꯊꯦꯝꯗꯅ ꯑꯗꯨꯃꯥꯏꯅ ꯇꯧꯔꯒ ꯐꯣꯟꯖꯦ ꯑꯦꯛꯖꯥꯝꯖꯦ ꯃꯣꯏꯒꯤ ꯑꯦꯛꯖꯥꯝꯖꯦ ꯊꯥꯗ꯭ꯔꯤ ꯐꯥꯎꯒꯤꯗꯤ ꯃꯥꯗꯣ ꯐꯣꯟꯗꯣ ꯌꯦꯡꯍꯟꯕꯤꯔꯨꯔꯅꯨ ꯒꯦꯝ ꯀꯩꯀꯩꯖꯨ ꯁꯥꯟꯅꯍꯜꯂꯨꯅꯣꯕ ꯑꯩꯈꯣꯏꯒꯤꯖꯨ ꯁꯤꯗ ꯍꯥꯏꯗꯤ ꯑꯩꯒꯤ ꯏꯆꯦꯒꯤ ꯃꯆꯥꯅꯨꯄꯥꯗꯣ ꯑꯗꯨꯗꯣ ꯍꯥꯏꯗꯤ ꯌꯥꯗ ꯑꯉꯥꯡ ꯑꯣꯏꯔꯤꯉꯩꯗꯩ ꯈꯣꯠꯄꯩ ꯁꯨꯝ ꯍꯥꯏꯗꯤ ꯃꯣꯏꯗꯤ ꯐꯣꯟꯗꯣ ꯁꯨꯝ ꯌꯦꯡꯍꯟꯗꯒꯤꯅꯦ ꯍꯧꯖꯤꯛꯁꯦ ꯂꯥꯏꯔꯤꯛꯁꯦ ꯄꯥꯅꯤꯡꯗꯗꯅꯅꯦ ꯒꯦꯝꯗ ꯑꯗꯨꯝ ꯂꯨꯞꯇꯅ ꯂꯩꯕ ꯉꯥꯡꯉꯦ ꯌꯥꯗꯦ ꯐꯨꯔꯦ ꯌꯥꯗꯦ ꯑꯗꯨꯃꯥꯏꯅ ꯇꯧꯕ ꯍꯥꯏꯇꯥꯥꯔꯦ ꯑꯗꯨꯅ ꯑꯦꯛꯖꯥꯝ ꯀꯩꯀꯩ ꯍꯧꯖꯤꯛꯇꯤ ꯃꯥꯗꯤ ꯑꯉꯥꯡ ꯑꯣꯏꯔꯤꯕꯅꯤꯅ ꯐꯔꯤꯅꯤꯗꯅ ꯑꯁꯨꯝ ꯆꯥꯎꯈꯠꯂꯛꯑꯗꯤ ꯃꯥꯅ ꯑꯦꯛꯖꯥꯝ ꯑꯆꯧꯕ ꯑꯃ ꯍꯥꯏꯗꯤ ꯇꯦꯟꯒꯤ ꯑꯦꯛꯖꯥꯝ ꯊꯥꯕꯕꯨ ꯑꯣꯏꯔꯣ ꯇꯨꯌꯦ꯭ꯜꯞꯀꯤ ꯑꯦꯛꯖꯥꯝ ꯊꯥꯕꯕꯨ ꯑꯣꯏꯔꯣ ꯑꯗꯨꯃꯥꯏꯅ ꯐꯣꯟꯖꯦ ꯂꯥꯏꯆꯨꯒ꯭ꯔꯥꯗꯤ ꯃꯣꯏꯖꯦ ꯌꯥꯔꯣꯏꯗꯣꯏꯅꯦꯕ ꯍꯥꯏꯗꯤ ꯕꯣꯔꯗꯤꯡꯗ ꯊꯝꯃꯁꯨꯅꯦ ꯕꯣꯔꯗꯤꯡꯗꯅꯦ ꯂꯧꯊꯣꯛꯑꯣ ꯂꯥꯛꯑꯣ ꯂꯧꯊꯣꯛꯎ ꯂꯥꯛꯑꯣꯅꯅꯦ ꯑꯗꯨꯝ ꯀꯞꯄ ꯍꯥꯏꯇꯥꯔꯦ ꯑꯗꯨꯗꯨꯅꯅꯦ ꯑꯈꯣꯏ ꯏꯆꯦ ꯍꯣꯏꯖꯨꯅꯦ ꯃꯊꯥꯖꯦ ꯌꯥꯝ ꯁꯥꯔꯕꯅꯦ ꯑꯗꯣ ꯀꯩꯅꯣꯖꯨ ꯇꯧ ꯍꯧꯖꯤꯛꯀꯤ ꯅꯣꯏꯒꯤ ꯑꯉꯥꯡꯗꯨꯖꯨ ꯍꯥꯏꯗꯤ ꯑꯩꯅ ꯁꯤꯗꯒꯤ ꯂꯥꯏꯔꯤꯛꯁꯦ ꯇꯥꯛꯑꯒ ꯈꯣꯠꯂꯒ ꯊꯥꯒ꯭ꯔꯖꯨ ꯅꯣꯏꯅ ꯀꯔꯤ ꯇꯥꯛꯂꯛꯏꯕ ꯈꯣꯠꯂꯛꯏꯕ ꯑꯗꯨ ꯌꯦꯡꯕꯤ ꯗꯅ ꯌꯦꯡꯖꯟꯕꯤꯌꯣꯕ ꯑꯗꯨꯝ ꯍꯥꯏꯗꯤ ꯐꯣꯟꯗꯣ ꯍꯟꯗꯛꯇꯤ ꯑꯦꯛꯖꯥꯝ ꯂꯣꯏꯗ꯭ꯔꯤ ꯕꯥꯎꯗꯤ ꯅꯣꯏꯒꯤꯖꯨ ꯑꯗꯨꯃꯥꯏꯅ ꯄꯥꯏꯍꯟꯒꯅꯣꯕ ꯑꯩꯅ ꯍꯣꯠꯅ ꯈꯛꯅ ꯌꯥꯔꯣꯏꯕ ꯅꯣꯏꯅꯖꯨ ꯌꯦꯡꯁꯤꯟꯕꯤꯌꯣ ꯑꯗꯒꯤ ꯃꯥ ꯃꯁꯥꯅꯁꯨ ꯍꯣꯠꯅ ꯅꯠꯇ꯭ꯔꯕꯗꯤ ꯀꯃꯥꯏꯅ ꯃꯥ ꯋꯥꯡꯒꯅꯤ ꯅꯠꯇ꯭ꯔꯣ
ꯑꯗꯨꯅꯦ ꯑꯩꯁꯨ ꯑꯗꯨꯃꯥꯏꯅ ꯍꯥꯏꯔꯝꯃꯤꯅꯦ ꯑꯩꯈꯣꯏꯁꯦꯗ ꯑꯉꯥꯡꯁꯦ ꯄꯥꯛꯅ ꯐꯣꯟ ꯇꯣꯏꯅ ꯄꯥꯏꯍꯜꯂꯅꯨ ꯈꯣꯠꯂꯅꯨꯅ ꯃꯥꯁꯦ ꯍꯟꯗꯛꯁꯦ ꯃꯥꯅ ꯑ ꯑꯩꯗꯤ ꯂꯣꯏꯅ ꯄꯥꯕ ꯂꯣꯏꯔꯦ ꯑꯩ ꯂꯣꯏꯅ ꯍꯩꯔꯅꯤ ꯈꯣꯜꯂꯅꯤ ꯑꯁꯨꯃꯥꯏꯅ ꯍꯥꯏ ꯍꯥꯏꯔꯒ ꯃꯥꯅ ꯑꯩꯈꯣꯏꯆꯦꯁꯦ ꯃꯥꯅꯗꯤ ꯉꯝꯃꯤꯕ ꯃꯄꯥꯗꯨꯕꯨꯗꯤ ꯃꯥꯅ ꯉꯝꯗꯦꯕ ꯃꯆꯦꯁꯦ ꯃꯥꯅ ꯉꯝꯕꯅꯤꯅ ꯃꯥꯏ ꯊꯣꯛꯄ ꯑꯗꯨꯝ ꯄꯪꯈꯨꯝꯗ ꯈꯨꯝꯃꯒ ꯐꯣꯟꯁꯦ ꯄꯥꯏ ꯌꯥꯅꯕ ꯍꯥꯏꯅ ꯇꯧꯕ ꯑꯗꯨ ꯃꯄꯥ ꯂꯩꯔꯒꯗꯤ ꯃꯥꯁꯦ ꯐꯣꯟꯁꯦꯁꯨꯛ ꯊꯦꯡ ꯊꯦꯡꯗꯦ ꯂꯥꯏꯔꯤꯛꯁꯦ ꯑꯗꯨꯝ ꯋꯥꯗꯅ ꯈꯣꯠꯇꯅ ꯑꯗꯨꯃꯥꯏꯅ ꯇꯧꯋꯦꯕ ꯃꯥꯁꯦ ꯂꯥꯏꯔꯤꯛꯄꯨꯗꯤ ꯑꯗꯨꯝ ꯈꯔꯗꯤ ꯐꯕ ꯑꯉꯥꯡꯅꯦꯕ ꯑꯗꯣ ꯃꯥ ꯍꯥꯏꯗꯤ ꯃꯃꯥꯟꯅꯕ ꯇꯤꯟꯅꯕꯁꯤꯡꯁꯦ ꯑꯁꯤꯅ ꯃꯥꯡꯒꯗ꯭ꯔꯥ ꯍꯥꯏꯕꯒꯤ ꯄꯥꯈꯠꯄꯩꯅꯦꯕ ꯇꯧꯔꯤꯁꯦ ꯃꯥꯁꯦ ꯕꯣꯔꯗꯤꯡꯗ ꯊꯝꯃꯁꯨ ꯌꯥꯕꯁꯦ ꯕꯣꯔꯗꯤꯡꯗ ꯊꯝꯗꯧꯁꯤꯦ ꯐꯥꯎ ꯀꯤꯖꯔꯦꯕ ꯃꯥꯒꯤ ꯃꯃꯥꯟꯅꯕꯁꯤꯡꯗꯨꯁꯨ ꯑꯗꯨꯝ ꯃꯥꯒ ꯇꯤꯟꯅꯕ ꯀꯩꯀꯥꯗꯣ ꯂꯩꯕꯅꯤꯅ ꯍꯥꯏꯗꯤ ꯂꯥꯏꯔꯤꯛ ꯄꯥꯗꯕꯤꯗ ꯂꯥꯡ ꯗꯅ ꯈꯣꯠꯇꯅ ꯂꯩꯒꯗ꯭ꯔꯥ ꯍꯥꯏꯅ ꯍꯣꯏ ꯂꯥꯏꯔꯤꯛꯄꯨꯗꯤ ꯄꯥꯅꯤ ꯕꯣꯔꯗꯤꯡꯗ ꯂꯩꯕ ꯍꯥꯏꯁꯦ ꯑꯣꯖꯥꯅ ꯁꯦꯟꯅꯔ ꯈꯣꯠꯂꯒ ꯄꯥꯗꯣꯏꯅꯦ ꯑꯗꯨꯏꯁꯨ ꯑꯇꯣꯞꯄ ꯃꯇꯝ ꯑꯣꯖꯥꯅ ꯃꯣꯏ ꯊꯣꯛꯄ ꯄꯥꯎ ꯍꯥꯏꯅ ꯍꯥꯏꯗꯤ ꯄꯥꯅꯤꯡꯕ ꯁꯕꯖꯦꯛ ꯄꯥꯎ ꯍꯥꯏꯅ ꯊꯥꯗꯣꯛꯄ ꯀꯥꯟꯗꯗꯤ ꯀꯩꯁꯨ ꯃꯣꯏ ꯀꯩꯁꯨ ꯂꯥꯏꯔꯤꯛ ꯄꯥꯔꯣꯏꯕ ꯃꯣꯏ ꯊꯣꯛꯄ ꯂꯥꯡꯗꯅ ꯈꯦꯗꯅ ꯂꯩꯗꯣꯏꯅꯤꯗꯅ ꯑꯗꯨꯒꯤ ꯈꯜꯂꯒ ꯑꯩꯈꯣꯏꯆꯦꯠꯅꯁꯨ ꯊꯝꯗ꯭ꯔꯦꯕ ꯃꯥꯁꯦ ꯕꯣꯔꯗꯤꯡꯗ ꯑꯗꯨꯗꯨꯅ ꯀꯃꯥꯏꯅ ꯍꯧꯖꯤꯛꯇꯤ ꯍꯥꯏꯗꯤ ꯍꯧꯖꯤꯛꯇꯒꯤ ꯍꯣꯠꯅꯍꯟꯗ꯭ꯔꯒꯗꯤ ꯑꯦꯛꯖꯥꯝ ꯃꯌꯥꯗꯣ ꯁꯠꯂꯧꯅ ꯄꯥꯍꯟꯕꯗꯨꯗꯤ ꯌꯥꯔꯣꯏꯕ ꯍꯥꯏꯗꯤ ꯀꯩꯁꯨ ꯀꯣꯛꯇꯁꯨ ꯀꯩꯁꯨ ꯆꯪꯁꯨ ꯆꯪꯉꯣꯏ ꯍꯥꯏꯗꯤ ꯑꯦꯛꯖꯥꯝ ꯍꯌꯦꯡꯅꯤ ꯀꯨꯏꯗ꯭ꯔꯦ ꯈꯣꯠꯇ꯭ꯔꯦ ꯁꯤꯒꯤ ꯄ꯭ꯔꯦꯁꯔꯁꯤꯅ ꯃꯥ ꯀꯩꯁꯨ ꯀꯣꯛꯇ ꯆꯪꯉꯣꯏꯑꯕ ꯑꯗꯨꯅ ꯑꯩꯅ ꯉꯜꯂꯤꯀꯥꯟꯗ ꯅꯪꯉꯣꯟꯗ ꯊꯥꯔꯒ ꯅꯪꯅ ꯈꯔ ꯒꯥꯏꯗ ꯇꯧꯔ ꯈꯣꯠꯂ ꯑꯗꯨꯃꯥꯏꯅ ꯈꯟꯕ ꯅꯪꯅꯁꯨ ꯑꯗꯨꯗꯩ ꯍꯣꯠꯅꯔꯛꯑꯅꯤ ꯑꯗꯩ ꯑꯩꯈꯣꯏ ꯏꯁꯦꯒ ꯑꯩꯒꯅꯁꯨ ꯅꯠꯇ꯭ꯔꯁꯨ ꯏꯇꯩꯅꯁꯨ ꯁꯤꯗꯒꯤ ꯑꯗꯨꯝ ꯍꯣꯠꯅꯕꯗ ꯀꯩꯁꯨ ꯅꯠꯇꯦꯕ ꯃꯥꯒꯤꯗꯤ
ꯌꯥꯏꯌꯦ ꯌꯥꯏꯌꯦ ꯍꯧꯖꯤꯛꯇꯤ ꯍꯧꯖꯤꯛꯇꯒꯤ ꯍꯧꯅ ꯑꯦꯛꯖꯥꯝ ꯋꯥꯠꯂꯤꯉꯩꯗꯒꯤ ꯂꯥꯛꯍꯧꯒꯗꯝꯕꯅꯦ ꯃꯣꯏꯗꯤ ꯐꯣꯟꯗꯣ ꯑꯩꯈꯣꯏꯗꯤ ꯄꯥꯏꯗꯅꯕ ꯑꯗꯩꯗꯤ ꯑꯉꯥꯡ ꯅꯨꯄꯥ ꯃꯆꯥꯅ ꯕꯣꯔꯗꯤꯡꯗ ꯂꯩꯕꯁꯦ ꯑꯃꯔꯣꯝꯗꯅꯦ ꯌꯥꯝꯅ ꯍꯥꯏꯗꯤ ꯄꯥꯈꯠꯅꯤꯡꯉꯥꯏ ꯑꯣꯏꯌꯦꯕ ꯃꯣꯏꯗꯤ ꯍꯥꯏꯗꯤ ꯅꯨꯄꯤ ꯃꯆꯥꯅ ꯑꯃꯔꯣꯝ ꯍꯥꯏꯔꯣꯒ ꯈꯤꯇꯪ ꯌꯨꯝꯒꯤ ꯀꯩꯒꯤ ꯀꯩꯒꯤ ꯈꯜꯂꯤ ꯃꯣꯏ ꯅꯨꯄꯥ ꯃꯆꯥꯗꯤ ꯈꯟꯕꯁꯨ ꯂꯩ ꯑꯅꯝꯕꯅ ꯍꯥꯏꯗꯤ ꯃꯣꯏꯗꯤ ꯈꯟꯕ ꯅꯠꯇꯦꯕ ꯍꯧꯖꯤꯛꯇꯤ ꯆꯍꯤ ꯃꯇꯥꯡꯁꯤꯗ ꯀ꯭ꯂꯥꯁ ꯇꯦꯟꯒ ꯍꯥꯏꯕꯒꯤ ꯆꯍꯤ ꯃꯇꯥꯡꯁꯤꯗ ꯅꯨꯄꯥ ꯃꯆꯥꯒꯤꯗꯤ ꯃꯣꯏꯗꯤ ꯌꯥꯝ ꯃꯨꯟꯅ ꯌꯦꯡꯁꯤꯟꯐꯝ ꯊꯣꯛꯑꯦꯕ ꯍꯥꯏꯗꯤ ꯕꯣꯔꯅꯤꯡꯗ ꯆꯪꯈ꯭ꯔꯒ ꯊꯣꯛꯣꯈ꯭ꯔꯒ ꯂꯥꯏꯔꯤꯛ ꯄꯥꯏꯁꯨ ꯈꯪꯗꯦ ꯑꯗꯩꯗꯤ ꯍꯥꯏꯗꯤ ꯃꯃꯥꯟꯅꯕ ꯄꯨꯟꯈ꯭ꯔꯗꯤ ꯋꯥꯔꯤ ꯁꯥꯟꯅꯔꯤꯅꯤ ꯀꯔꯤ ꯇꯧꯔꯤꯅꯤ ꯈꯪꯕ ꯅꯠꯇꯦꯗꯅ ꯑꯗꯨꯗꯨꯅꯅꯦ ꯅꯨꯄꯥ ꯃꯆꯥꯒꯤꯗꯤꯅꯦ ꯌꯥꯝ ꯋꯥꯕ ꯅꯨꯄꯤ ꯃꯆꯥꯒꯤ ꯂꯝꯕꯨꯅꯦ ꯈꯔ ꯋꯥꯕꯁꯦ ꯐꯩꯌꯦꯕ ꯑꯗꯣ ꯍꯣꯏ ꯌꯥꯔꯦ ꯅꯣꯏꯁꯨ ꯑꯉꯥꯡꯗꯣ ꯍꯌꯦꯡꯗꯒꯤ ꯑꯗꯨꯝ ꯊꯥꯔꯛꯅꯕ ꯇꯧꯔꯣ ꯑꯩꯅ ꯉꯝꯖꯕꯤ ꯊꯥꯛꯇ ꯑꯗꯨꯝ ꯍꯣꯠꯅꯔꯒꯦ ꯊꯝꯃꯒꯦꯀꯣ
ꯍꯣꯏ ꯍꯣꯏ ꯊꯝꯃꯣ ꯊꯝꯃꯣ ꯑꯩ ꯍꯌꯦꯡꯗꯩ ꯑꯗꯨꯝ ꯊꯥꯔꯛꯑꯒꯦ